ꯇꯥꯕ꯭ꯔꯥ
ꯇꯥꯔꯦ ꯑꯩꯒꯤꯗꯣ ꯑꯩꯅ ꯗꯥꯛꯀ ꯀꯟꯐꯔꯦꯟꯁ ꯗ ꯑ ꯗꯦꯁꯕꯣꯔ꯭ꯗ ꯑꯅ ꯂꯩꯕꯗꯣ ꯑꯗꯨ ꯆꯪꯉꯒ ꯌꯦꯡ ꯀꯥꯟ ꯍꯥꯟꯅꯩ ꯇꯥꯏꯞꯇ ꯂꯩꯇꯦꯕ ꯀꯩꯅꯣꯝ ꯇꯧꯔ ꯊꯣꯛꯑ ꯂꯩꯕ ꯑꯗꯨ ꯑꯗꯨꯒꯤ ꯑꯩꯅ ꯅꯣꯏ ꯀꯩꯅꯣꯗꯨꯗ ꯑꯉꯥꯡꯗꯨꯗ ꯀꯩꯒꯤꯅꯣ ꯁꯤꯗꯤꯅ ꯃꯦꯁꯦꯖ ꯊꯥꯏ ꯅꯪ ꯀꯣꯜ ꯂꯥꯛꯄ ꯎꯗꯕꯋ꯭ꯅꯦ
ꯔꯤꯐ꯭ꯔꯦꯁ ꯇꯧꯔꯀꯥꯟꯗ ꯑꯃꯨꯃꯨꯛꯇꯤ ꯊꯣꯛꯇꯥꯏꯅꯦ
ꯔꯤꯐ꯭ꯔꯦꯁ ꯇꯧꯕ ꯅꯠꯇꯦ ꯑꯩꯒꯤꯗꯨꯗꯤ ꯉꯔꯥꯡ ꯉꯍꯥꯟ ꯊꯣꯛꯄ ꯑꯗꯨꯃꯥꯏꯅ ꯊꯣꯛꯇꯦꯕ
ꯎꯝ
ꯑꯔꯃ ꯃꯈꯥꯗꯅ ꯔꯦꯖꯤꯁꯇꯔ ꯍꯥꯏ ꯊꯥꯔꯦ ꯑꯗꯣ ꯃꯊꯛꯇ ꯍꯥꯟꯅꯒꯤ ꯀꯩꯅꯣ ꯑꯣꯏꯔꯒꯅ ꯂꯣꯒ ꯏꯟ ꯇꯧ ꯍꯥꯏꯔꯦ ꯑꯗꯣ ꯂꯣꯒ ꯏꯟ ꯇꯧ ꯍꯥꯏꯕ ꯄꯣꯠꯇꯨꯗ ꯅꯝꯃꯁꯨ ꯇꯧꯕ ꯌꯥꯗꯦꯕ ꯑꯩꯅ ꯑꯗꯨꯒ ꯑꯩ ꯍꯧꯖꯤꯛ ꯀꯩꯅꯣꯗ ꯑꯑꯑ ꯃꯣꯔ ꯇꯁ ꯀꯩꯅꯣ ꯇꯧꯕ ꯊꯣꯛꯂꯛꯑꯦꯕꯀꯣ ꯑꯗꯨꯒ ꯑ ꯆꯦꯛ ꯐꯣꯔ ꯃꯣꯔ ꯑ ꯆꯥꯔꯖ ꯑꯦꯕꯥꯏꯂꯦꯕꯜ ꯇꯧꯔ ꯊꯥꯔꯛꯑꯦ ꯑꯗꯨꯗ ꯅꯝꯃꯨꯔꯀꯥꯟꯗ ꯑꯃꯨꯛꯀ ꯀꯣꯜ ꯃꯉꯥ ꯑꯃꯨꯛꯀ ꯊꯣꯛꯂꯛꯑꯦ
ꯑꯁ
ꯑꯗꯨ ꯇꯧꯗ꯭ꯔꯤꯀꯥꯟꯗꯅꯦꯕ ꯑꯩꯅ ꯀꯩꯅꯣ ꯇꯧꯔꯤꯗꯨꯕꯨꯗꯤ ꯉꯁꯥꯏ ꯆꯦꯛ ꯇꯧꯕꯅꯦꯕ ꯑꯩꯅ ꯑꯗꯨꯗ ꯗꯨꯃꯥꯏꯅ ꯊꯣꯛꯑꯒ ꯂꯩꯌꯦ ꯀꯩꯒꯤꯅꯣ ꯈꯪꯗꯕ
ꯑꯅꯧꯕ ꯃꯉꯥꯃꯨꯛ ꯇꯧꯗꯣꯔꯦ ꯑꯗꯨꯗꯤꯅ
ꯑ ꯑꯅꯧꯕ ꯃꯉꯥ ꯑꯗꯨꯝ ꯌꯥꯅꯤꯗ ꯅꯪꯉꯣꯟꯗ ꯑꯗꯨꯝ ꯅꯪ ꯃꯉꯥ ꯁꯨꯗ꯭ꯔꯤꯕꯅꯤꯅ
ꯅꯠꯇꯦ ꯑꯩꯅ ꯇꯧꯔꯛ ꯇꯥꯔꯗꯤ ꯑꯩꯒꯤ ꯇꯥꯛꯁ ꯂꯣꯏꯗꯣꯏꯅꯤ ꯅꯪꯒꯤꯗꯤ ꯇꯥꯛꯁꯇꯣ ꯑꯩꯉꯣꯟ ꯑꯩꯅ ꯇꯧꯔꯛꯄꯁꯦ ꯅꯪꯉꯣꯟꯗ ꯆꯠꯂꯣꯏꯌꯦ
ꯆꯠꯂꯣꯏꯌꯦ ꯑꯩꯅ ꯍꯥꯏꯗꯤ ꯑꯩꯉꯣꯟ ꯑꯩꯅ ꯅꯪꯉꯣꯟꯗ ꯀꯣꯜ ꯑꯅꯤ ꯁꯨꯔꯦꯗꯅ ꯇꯧꯔꯤꯗꯣ ꯀꯣꯜ ꯑꯍꯨꯝ ꯋꯥꯠꯂꯤꯗꯅ ꯎꯝ
ꯑꯗꯨ ꯅꯪ ꯏꯁꯨꯗ ꯁꯨꯔꯦ ꯑꯗꯨꯗꯤ
ꯑꯣ ꯁꯥꯔꯒꯤꯗꯣ ꯉꯔꯥꯡꯒꯤꯗꯣ
ꯑꯥ
ꯀꯩꯅꯣꯅꯦ ꯍꯥꯏꯕ ꯑ ꯔꯤꯄꯣꯠꯇꯣ ꯏꯕ ꯀꯥꯟꯗꯅꯦ ꯏꯁꯜꯂꯛꯑꯦ ꯑꯗꯣ ꯑꯩꯁꯦ ꯀꯧꯁꯜꯂꯦ ꯑꯩꯁꯨ ꯆꯪꯉꯦ ꯌꯦꯡꯉꯦꯗꯤ ꯃꯥꯥꯏ ꯏꯃꯥꯅꯤꯁꯦ ꯌꯦꯡꯃꯤꯟꯅꯔꯦ ꯃꯥꯅ ꯍꯥꯏꯔꯤꯕ ꯄꯣꯠꯇꯣ ꯆꯞ ꯃꯥꯟꯅꯅ ꯏꯔꯒ ꯑꯩꯁꯤ ꯄꯤꯁꯜꯂꯤꯅꯦꯕ ꯑꯗ ꯃꯥꯒꯤ ꯂꯤꯝ ꯃꯥꯄꯥ ꯍꯥꯞ ꯁꯦ ꯔꯤꯃꯥꯁꯨ ꯀꯟꯐ꯭ꯌꯨꯁ ꯑꯩꯁꯨ ꯀꯟꯐ꯭ꯌꯨꯁ ꯑꯗꯨꯒ ꯂꯤꯝꯁꯀꯤꯗ ꯑꯩꯈꯣꯏꯒꯤ ꯑꯦ ꯍ꯭ꯌꯨꯃꯔꯂꯦꯟꯒ ꯍ꯭ꯨꯃꯔꯂꯦꯟꯁꯒ ꯃꯈꯥꯗ ꯌꯥꯎꯕ ꯑꯅꯤ ꯑꯃ ꯏꯕꯗꯣ ꯑꯁꯤ ꯂꯧꯊꯣꯛꯄ꯭ꯔꯥ ꯂꯧꯊꯣꯛꯇꯕ꯭ꯔꯥ ꯀꯟꯐ꯭ꯌꯨꯁꯁꯦ ꯑꯩꯁꯤ ꯆꯠꯂꯦꯅ ꯔꯤꯃꯥꯥꯗꯁꯨ ꯍꯥꯏꯔꯤꯅꯦꯕ ꯑꯗꯨ ꯔꯤꯃꯥꯁꯨ ꯑꯗꯨꯝ ꯃꯥꯁꯨ ꯆꯠꯂꯕꯔꯥ ꯀꯩꯅꯣ ꯑꯗꯨꯝ ꯃꯥꯁꯨ ꯑꯗꯨꯝ ꯍꯥꯏꯔꯝꯗꯕꯤꯗ ꯑꯗꯨꯝ ꯆꯪꯒꯔꯦꯕ ꯈꯪꯗ꯭ꯔꯝꯅꯤꯅ ꯑꯗꯨꯏ ꯃꯈꯥꯗ ꯑꯣꯏꯅ ꯏꯁꯜꯂꯒ ꯈꯪꯗꯦꯗ ꯁꯥꯔꯗ ꯁꯦꯝꯍꯜꯂꯨꯔꯒꯦꯗꯅ ꯄꯨꯁꯤꯜꯂꯤꯅꯦꯕ ꯈꯪꯕ꯭ꯔꯥ ꯑꯗꯨꯗꯩꯅꯦꯕ ꯇꯧꯔꯛꯏꯁꯦ ꯈꯪꯕ꯭ꯔꯥ
ꯃꯥꯅ ꯈꯪꯗ꯭ꯔꯗꯤꯅꯦ ꯈꯪꯉꯕ ꯑꯩꯈꯣꯏꯗ ꯑꯣꯏꯅ ꯄꯪꯇꯥꯏ ꯇꯥꯏꯅꯈꯜꯂꯛꯑꯅꯤꯕ ꯃꯥꯅ ꯈꯪꯗꯕꯁꯦ ꯑꯗꯨꯒ ꯑꯩꯈꯣꯏꯅ ꯇꯧꯔꯛꯄꯁꯦ ꯁꯦꯝꯃꯅꯤ ꯄꯤꯔꯅꯤ ꯑꯗꯨꯗꯣ ꯑꯃꯨꯛ ꯑꯦꯄ꯭ꯔꯤꯁꯦꯠ ꯇꯧ ꯕꯤꯔꯣꯏꯕ ꯃꯥꯅ ꯇꯧꯗꯣꯏꯁꯦ ꯃꯥꯅ ꯃꯥ ꯈꯇꯪ ꯍꯩꯕ ꯑꯩꯈꯣꯏꯁꯤꯅ ꯄꯨꯔꯥ ꯕꯨꯗꯨ ꯀ꯭ꯔꯦꯛ ꯁꯨꯃꯥꯏꯅꯅꯤꯀꯣ ꯃꯤꯉꯣꯟꯗꯒ ꯒ ꯋꯥꯔꯤ ꯂꯤꯗꯣꯏꯁꯦ ꯃꯥꯅ ꯑꯁ ꯅꯪ ꯈꯪꯗ ꯇꯧꯅꯤ ꯅꯪꯗꯤ ꯍꯥꯏꯗꯤ ꯏꯁꯧ ꯂꯥꯡ ꯇꯥꯔꯒꯁꯨ ꯃꯅꯨꯡꯗ ꯂꯥꯡ ꯇꯥꯔꯒꯁꯨ ꯅꯣꯏꯁꯦ ꯆꯩꯔꯦ ꯍꯥꯏꯔꯒꯁꯨ ꯅꯁꯥꯗ ꯗꯥꯏꯔꯦꯛ ꯇꯧꯔꯛꯇꯕꯅꯤꯅ ꯈꯔ ꯐꯩꯗꯅꯀꯣ ꯑꯩꯈꯣꯏꯗꯤ ꯍꯦꯛ ꯃꯅꯥꯛꯇꯨꯗ ꯂꯦꯞꯁꯤꯜꯂꯒ ꯀꯦꯁ ꯄꯥꯏ ꯂꯩꯔꯕꯅꯤꯅ ꯑꯃ ꯉꯥꯡꯉꯦ ꯑꯃ ꯉꯥꯡꯉꯦ ꯑꯗ ꯗꯨꯝꯅꯦ ꯑꯩꯁꯦ ꯅꯍꯥꯟꯁꯦ ꯈꯣꯏꯗꯧꯒꯁꯦ ꯈꯣꯏꯗꯧꯁꯦ ꯑꯔꯣꯏꯕꯤꯅꯦ ꯁꯥꯎꯒꯠꯄꯁꯦ ꯑꯩꯁꯦ ꯑꯃ ꯀꯩꯁꯨ ꯅꯠꯇꯕ ꯄꯣꯠꯁꯤꯗ ꯑꯗꯨꯝ ꯑꯩꯗꯨ ꯑꯩꯗꯤ ꯑꯦꯅꯣꯃꯦꯂꯤ ꯄꯥꯏꯔꯃꯤꯅ ꯑꯅꯝꯕ ꯃꯇꯝꯗꯖꯨ ꯑꯗꯨꯝ ꯑꯅꯝꯕ ꯃꯇꯝ ꯂꯩꯔꯦꯗꯅ ꯃꯅꯨꯡꯗ ꯑꯗꯨꯗꯨꯒꯤ ꯑꯃ ꯑꯩ ꯁꯨꯡꯇꯧ ꯇꯧꯗꯕ ꯊꯕꯛꯁꯨ ꯑꯩꯁꯦ ꯑꯗꯨꯝ ꯉꯥꯡꯕ ꯌꯥꯎꯕ ꯑꯩꯁꯦ ꯑꯗꯨꯝ ꯉꯥꯡꯕ ꯌꯥꯎꯕ ꯑꯩ ꯃꯃꯥꯏꯗꯨꯗꯅꯦ ꯀꯤꯟ ꯊꯤꯖꯤꯜꯂꯝꯃꯒ ꯂꯥꯛꯅꯤꯡꯕꯒ ꯌꯥꯎꯖꯥꯠꯅꯦꯍꯦ ꯑꯩꯅ ꯃꯁꯤ ꯃꯁꯤ ꯃꯤꯁꯤ ꯂꯧꯈꯝꯁꯤ ꯁꯤꯟꯂꯒ ꯂꯥꯛꯑꯁꯤꯔ ꯍꯥꯏꯗꯤ ꯊꯕꯛꯀꯁꯦ ꯑꯃ ꯈꯨꯗꯛꯇ ꯅꯪ ꯊꯕꯛꯁꯦ ꯇꯧꯔꯣꯏꯒ ꯍꯥꯏꯔꯝꯃꯒ ꯅꯪꯁꯤꯜꯂꯝꯃꯒ ꯂꯥꯛꯅꯤꯡꯕꯗꯣ ꯌꯥꯝ ꯌꯥꯎꯖꯥꯠꯅꯤꯉꯣ ꯑꯁ ꯏ ꯑꯔꯣꯏꯕꯤꯅꯦ ꯀꯥꯔꯤꯁꯦ
ꯈꯪꯕ꯭ꯔꯥ ꯑꯗꯣ ꯑꯩꯗꯤ ꯃꯁꯥꯒꯤ ꯑꯗꯨꯝ ꯃꯤ ꯈꯠꯅꯕ ꯄꯥꯝꯗꯕꯅꯤ ꯑꯩꯩꯅ ꯇꯨꯃꯤꯟꯅ ꯑꯗꯨꯝ ꯂꯩꯖꯔꯤꯅꯦꯕ
ꯅꯪꯗꯤ ꯋꯥꯁꯨ ꯉꯥꯡꯗꯦꯗ ꯇꯨꯃꯤꯟ ꯇꯨꯃꯤꯟꯅ ꯑꯗꯨꯝ ꯂꯩ ꯅꯪꯗꯤ ꯋꯥꯁꯨ ꯉꯥꯡꯗꯦꯕ ꯅꯪ ꯊꯣꯛꯄ ꯑꯗꯨꯝ ꯇꯨꯝꯃꯤꯟ ꯂꯩ ꯍꯥꯏꯕ
ꯑꯗꯣ ꯑꯩꯗꯤꯅꯦ ꯑꯩꯅ ꯁꯨꯛꯂꯥꯟ ꯂꯥꯟꯗ꯭ꯔꯁꯨ ꯂꯥꯜꯂꯅ ꯍꯥꯏꯔꯛꯄꯁꯦ ꯃꯁꯥꯒꯤꯗꯤ ꯑꯗꯨꯝ ꯈꯔꯗ ꯑꯗꯨꯝ ꯑꯩꯁꯨ ꯑꯗꯨꯝ ꯁꯣꯏꯖꯔꯕꯅꯤꯅ ꯑꯗꯨꯝ ꯂ ꯑꯩꯅ ꯁꯣꯏꯔꯦꯅ ꯆꯠꯆꯈ꯭ꯔꯁꯅꯨ ꯈꯟꯗꯣꯛꯄ ꯌꯥꯎꯋꯦꯕ ꯈꯪꯕꯔꯥ ꯂꯥꯜꯂꯝ ꯂꯥꯜꯂꯝꯒꯗ꯭ꯔꯗꯤ ꯈꯟꯗꯦ ꯑꯩꯅ ꯇꯧꯗꯦ ꯁꯤꯁꯨ ꯈꯪꯉꯤꯅꯦꯕ ꯅꯍꯥꯟꯗꯣ ꯉꯔꯥꯡ ꯂ ꯅꯣꯏ ꯈꯦꯆꯤ ꯆꯥꯕ ꯅꯨꯃꯤꯠꯇꯣ ꯑꯩ ꯆꯥꯔ ꯂꯩꯔꯗ꯭ꯔꯥ ꯑꯗꯣ ꯑꯩꯗꯤ ꯔꯤꯄꯣꯠ ꯍ ꯅꯨꯡꯊꯤꯟꯒꯤ ꯂꯥꯛꯄꯗꯒꯤ ꯔꯤꯄꯣꯠ ꯅꯝꯕꯁꯦ ꯀꯩꯅꯣꯗꯒꯤ ꯅꯝꯃꯦꯕ ꯈꯪꯕ꯭ꯔꯥ ꯍꯣꯏ ꯍꯣꯏ ꯑꯗꯨꯃꯦꯟꯗꯩ ꯅꯝꯃꯦꯕ ꯑꯗꯨꯏ ꯃꯃꯥꯡꯗ ꯑꯍꯥꯎꯁꯤꯅ ꯂꯦꯚꯦꯜ ꯇꯨ ꯑꯃ ꯅꯝꯃꯝꯃꯒ ꯃꯥꯁꯦ ꯆꯠꯈ꯭ꯔꯕ ꯑꯗꯣ ꯑꯩꯅ ꯆꯥꯂꯣꯏꯔꯒ ꯄꯣꯠ ꯅꯝꯕꯁꯤꯗꯅꯦ ꯈꯪꯑꯕ ꯑꯩꯁꯦ ꯀꯧꯁꯜꯂꯛꯑꯦꯅꯦ ꯑꯗꯨꯗꯣ
ꯑꯥ
ꯆꯪꯉꯤ ꯑꯗꯨꯕꯨ ꯁꯥꯔꯁꯤꯗ ꯍꯥꯏꯅꯦ ꯅꯪꯅ ꯑꯣꯏꯔꯝꯒꯅꯤ ꯑꯩꯅ ꯑꯃꯨꯛ ꯍꯥꯏꯈ꯭ꯔꯗꯤ ꯍꯥꯄꯣꯏꯗꯕꯅꯤ ꯏꯟꯇ꯭ꯔꯥ ꯃꯦꯖꯜꯗ ꯃꯥꯗꯔꯁꯦ ꯍꯥꯞꯒꯅꯣ ꯍꯥꯏꯈ꯭ꯔꯕ ꯅꯠꯇ꯭ꯔꯥ ꯇꯧꯔꯛꯑꯕ ꯀꯔꯤꯅꯣ ꯃꯥ ꯉꯥꯡꯉꯤꯁꯦ ꯍꯥꯏꯗꯤ ꯌꯥꯁꯦ ꯀꯥꯔ ꯂꯩꯔꯦꯕ ꯑꯩꯁꯨ ꯈꯪꯗ꯭ꯔꯦꯕ ꯑꯗꯩ ꯖꯨꯅꯤꯌꯥꯁꯨ ꯂꯩꯌꯦꯕꯀꯣ ꯖꯨꯅꯤꯌꯥꯁꯨ ꯀꯔꯝꯕꯒꯤ ꯄꯣꯠꯅꯣ ꯍꯥꯟꯅꯒꯤ ꯔꯤꯄꯣꯠ ꯊꯦꯡꯅꯕ꯭ꯔꯥ ꯅꯠꯇ꯭ꯔꯒ ꯉꯁꯤꯒꯤꯔꯥ ꯍꯥꯏꯕ ꯄꯣꯠꯇꯣ ꯃꯥꯁꯨ ꯈꯪꯗ꯭ꯔꯦꯕ ꯑꯩꯅꯁꯨ ꯉꯁꯤꯒꯤ ꯔꯤꯄꯣꯠ ꯑꯣꯏꯗꯣꯏꯔꯥ ꯅꯠꯇ꯭ꯔꯒ ꯍꯥꯟꯅꯒꯤ ꯔꯤꯄꯣꯠꯇ ꯁꯥꯔꯗꯒ ꯀꯝꯄ꯭ꯂꯦꯟ ꯂꯥꯛꯄ ꯄꯣꯠ ꯑꯣꯏꯗꯣꯏꯔꯥꯁꯨ ꯈꯪꯗ꯭ꯔꯦꯗꯅ ꯑꯩꯁꯦ ꯉꯥꯏꯍꯥꯛꯇꯪ ꯇꯨꯃꯤꯜ ꯂꯩꯔꯒ ꯑꯗꯨꯝ ꯊꯣꯛꯂꯛꯑꯦ ꯀꯦꯝ ꯍꯥꯏꯔꯝꯗ꯭ꯔꯦꯕ ꯑꯗꯨꯒꯅꯦ ꯑꯩ ꯍꯥꯏꯔꯝꯗꯕꯤꯗ ꯀꯝꯄ꯭ꯌꯨꯇꯔꯁꯦ ꯄꯥꯏꯔꯒ ꯂꯦꯚꯦꯜ ꯇꯨ ꯅꯝꯒꯦꯅ ꯆꯪꯕ ꯀꯥꯟꯁꯤꯗ ꯍꯥꯟꯅ ꯑꯃꯃꯝꯕꯩ ꯑꯩ ꯔꯥꯎꯅ ꯅꯝꯃꯝꯕꯒꯤ ꯄꯣꯠꯇꯨ ꯂꯩꯔꯝꯃꯤꯅꯦ ꯏꯟꯇꯔꯥꯃꯜꯨꯇꯔꯟ ꯐꯥꯏꯕ꯭ꯔꯣꯏꯗ ꯍꯥꯏꯔꯒ ꯕ꯭ꯔꯦꯀꯦꯠꯇ ꯃꯥꯗꯔ ꯏꯔꯝꯃꯕ
ꯑꯗꯨ ꯍꯥꯞꯀꯅꯨ ꯍꯥꯏꯕꯅꯦ ꯑꯩꯁꯨ ꯑꯗꯨꯒꯤ ꯈꯣꯟꯊꯤ ꯆꯥꯏ ꯑꯩ ꯑꯗꯨꯒꯤ ꯄꯣꯠꯇꯣ ꯈꯪꯗꯦꯕ ꯑꯩꯉꯣꯟꯗ ꯍꯥꯏꯔꯛꯈꯤꯗ꯭ꯔꯤꯕꯀꯣ ꯑꯗꯣ ꯑꯩꯉꯣꯟꯗ ꯍꯥꯏꯔ ꯀꯗꯕꯗꯣ ꯉꯔꯥꯡ ꯑꯃ ꯄꯥꯏꯌꯦ ꯀꯦꯁ ꯑꯗꯨ ꯅꯠꯇꯕꯤꯗ ꯑꯩꯅ ꯂꯩꯔꯤꯀꯥꯟꯗ ꯉꯟꯇꯥ ꯄꯥꯏꯕ ꯀꯦꯁꯅꯤ ꯉꯔꯥꯡꯂ ꯅꯍꯥꯟꯜꯂꯣ ꯀꯥꯎꯔꯦꯅꯦ ꯑꯗꯨꯗꯩꯗꯨꯗ ꯃꯥꯅ ꯏꯟꯇ꯭ꯔꯥ ꯐꯥꯏꯕ꯭ꯔꯣꯏꯗ ꯂꯩꯕꯒꯤꯗ ꯕ꯭ꯔꯦꯀꯦꯠꯇ ꯃꯥꯗꯔ ꯍꯥꯞꯄꯛꯑꯦꯕꯀꯣ ꯑꯗꯣ ꯁꯥꯔꯗ ꯑꯗꯨꯝ ꯗꯥꯏꯔꯦꯛ ꯃꯁꯥꯗ ꯁꯥꯏꯟ ꯇꯧꯍꯜꯂꯀꯥꯟꯗ ꯑꯩꯅ ꯁꯤ ꯍꯥꯞꯄꯅꯣ ꯍꯥꯏꯔꯕꯅꯦ ꯍꯥꯏꯔꯒ ꯍꯣꯏ ꯌꯥꯔꯦ ꯄꯤꯈ꯭ꯔꯣ ꯍꯧꯖꯤꯛꯀꯤꯗꯤ ꯍꯥꯏꯔꯒ ꯄꯤꯈ꯭ꯔꯦꯕ ꯑꯗꯨꯃꯥꯏꯅ ꯑꯗ ꯑꯗꯨ ꯑꯗꯨ ꯉꯔꯥꯡ ꯑꯌꯨꯛ ꯅꯍꯥꯟꯂꯣ ꯑꯗꯨꯃꯥꯏꯅꯗꯤ ꯑꯣꯏꯅꯔ ꯍꯥꯏꯗꯤ ꯆꯠꯂꯝꯗꯥꯏꯒꯤ ꯄꯣꯠꯇꯤ ꯁꯨ ꯅꯠ ꯅꯠꯇꯦ ꯅꯠꯇ꯭ꯔꯦ ꯑꯩꯅ ꯗꯥꯏꯔꯦꯛ ꯁꯥꯔꯗ ꯁꯥꯏꯟ ꯇꯧꯍꯜꯂꯒ
ꯑꯣꯏꯗꯣꯏꯅꯦꯕ ꯅꯣꯏ ꯆꯠꯈ꯭ꯔ ꯃꯇꯨꯡꯗꯅꯦ ꯉꯁꯥꯏꯒꯤ ꯋꯥꯔꯤ ꯑꯗꯨꯗꯣ ꯍꯥꯏꯔꯒ ꯑꯩꯉꯣꯟꯗ ꯁꯥꯔꯛꯄꯅꯦꯕ ꯑꯩꯈꯣꯏꯅꯗꯤ ꯑꯃꯨꯛ ꯂꯥꯛꯇ ꯉꯥꯏꯔꯤ ꯈꯪꯗꯕꯅꯤꯅ ꯀꯔꯝ ꯀꯥꯟꯗꯒꯤꯅꯣ ꯉꯁꯤ ꯉꯁꯥꯏ ꯊꯣꯛ ꯈꯤꯕ ꯋꯥꯔꯤꯔꯥ ꯍꯥꯟꯅꯒꯤꯅ ꯈꯪꯗ꯭ꯔꯦꯗꯅ ꯑꯗꯣ ꯅꯪꯒꯤ ꯀꯟꯇꯤꯅ꯭ꯌꯨꯅꯦꯕ ꯇꯧꯔꯛꯏꯗꯣ ꯑꯩꯉꯣꯟꯗ ꯈꯪꯕ꯭ꯔꯥ
ꯑꯩꯗꯤ ꯃꯁꯥꯗ ꯗꯥꯏꯔꯦꯛ ꯎꯠꯂꯒꯅꯦ ꯁꯥꯔꯅꯅꯦ ꯑꯃꯗꯤ ꯁꯥꯏꯟ ꯇꯧꯈꯤꯕꯅꯦꯕ ꯑꯩꯅ ꯃꯥꯒꯤ ꯀꯩꯅꯣ ꯚꯥꯏꯕ꯭ꯔꯣꯠ ꯑꯆꯧꯕ ꯂꯩꯌꯦꯕ ꯍꯧꯖꯤꯛꯀꯤ ꯅꯨꯄꯤꯗꯣ ꯑꯗꯨꯗꯨꯒꯤ ꯏꯔꯒ ꯑꯥꯎꯅ ꯃꯥꯗꯔ ꯍꯥꯞꯄꯛꯑꯒ ꯄꯤꯔꯛꯑꯦ ꯑꯩꯗꯤ ꯑꯗꯨꯝ ꯈꯪꯗꯕꯅꯤꯅ ꯁꯔꯗ ꯄꯤꯔꯒꯅꯦ ꯃꯥꯅ ꯑꯗꯨꯝ ꯁꯥꯏꯟ ꯇꯧꯔꯛꯑꯦ ꯑꯩꯅ ꯁꯤ ꯁꯤ ꯃꯥꯗꯔꯁꯦ ꯍꯥꯞꯄꯅꯣ ꯍꯥꯏꯕꯅꯤꯅꯦ ꯁꯤ ꯍꯥꯏ ꯍꯣꯏ ꯌꯥꯔꯦꯁꯦ ꯄꯤꯈ꯭ꯔꯣ ꯍꯥꯏꯔꯒ ꯁꯦꯝꯗꯣꯛꯑꯁꯨ ꯍꯥꯏꯔꯛꯇ꯭ꯔꯦꯕ ꯀꯩꯝꯇ ꯑꯗꯨꯗꯨꯒ ꯄꯤꯈ꯭ꯔꯦꯕ ꯑꯗꯨꯒꯤꯗꯤ
ꯑꯩꯅꯅꯦ ꯂꯥꯛꯄ ꯅꯧꯔꯤꯀꯥꯟꯗꯣ ꯔꯤꯄꯣꯠ ꯅꯝꯕ ꯊꯥ ꯑꯃ ꯑꯅꯤ ꯐꯥꯔꯛꯄꯗ ꯁꯥꯔꯁꯤꯅꯅꯦ ꯃꯥꯗꯔꯁꯦ ꯍꯥꯞꯄꯅꯨ ꯃꯥꯗꯔꯅꯦ ꯁꯤ ꯈꯪꯗ ꯈꯪꯉꯥ ꯂꯩꯔꯕ ꯄꯣꯠꯁꯤꯕꯣꯅꯅꯦ ꯑꯩꯉꯣꯟꯗ꯫ ꯍꯥꯏꯔꯛꯑꯦꯕꯀꯣ ꯑꯗꯨꯏ ꯃꯇꯥꯡꯁꯦ ꯑꯗꯨꯒꯤ ꯄꯣꯠ ꯅꯝꯕꯔ ꯍꯧꯔꯛꯄꯗ꯫ ꯀꯨꯏꯗ꯭ꯔꯤꯕ ꯊꯥ ꯑꯅꯤꯃꯨꯛꯇꯪ ꯐꯥꯔꯤꯕꯅꯦꯕ꯫ ꯀꯨꯏꯔꯕꯅꯦꯕ ꯑꯗꯨꯗꯒꯤ ꯍꯧꯔꯒ ꯑꯩꯗꯤ ꯑꯗꯨꯝ ꯍꯥꯞꯇꯦꯕ ꯍꯥꯞꯇꯦꯕ ꯑꯩꯗꯤ꯫ ꯑꯗꯨꯏ ꯃꯇꯨꯡꯗ ꯑꯩꯗꯤ ꯐꯅꯌꯥꯝ ꯀꯨꯏꯅ ꯑꯃꯨꯛ ꯑꯃꯨꯛ ꯂꯥꯛꯎꯗ꯭ꯔꯦꯗꯅ꯫
ꯐꯣꯔꯇꯤꯟ ꯐꯤꯞꯇꯤꯟ ꯋꯤꯛ ꯐꯤꯞꯇꯤꯟ ꯋꯤꯛꯁ ꯀꯩꯅꯣ ꯇꯧꯗ ꯕꯦꯔꯤꯌꯦꯕꯜ ꯍꯥꯞꯄꯗꯣ꯫ ꯑꯗꯨꯝ ꯍꯥꯞꯄꯒ ꯑꯥ ꯍꯦꯛ ꯍꯧꯔꯛꯄꯗꯒꯤ ꯍꯥꯞꯄꯒ ꯂꯥꯛꯑꯕꯅꯦ ꯆꯍꯤ ꯇꯔꯥ ꯍꯦꯟꯅ ꯇꯔꯥꯃꯉꯥꯃꯨꯛ ꯊꯕꯛ ꯇꯧꯔꯛꯄ꯫
ꯑꯗꯨꯁꯨ ꯑꯩꯅ ꯍꯩꯇꯕ ꯂꯥꯏꯔꯤꯛ ꯂꯥꯏꯔꯤꯛ ꯇꯝꯗꯕꯒ ꯇꯥꯔꯤꯗꯨꯅꯤ ꯅꯪ ꯍꯧꯖꯤꯛꯐꯥꯎꯁꯤ ꯇꯝꯗ꯭ꯔꯤꯕ꯭ꯔꯥ꯫
ꯁꯣꯅꯣ ꯁꯨꯕ ꯑꯃ ꯂꯩꯅꯦꯕ ꯃꯥꯅ ꯗꯣꯛꯇꯔꯅꯦ ꯃꯥꯅ ꯑꯜꯇ꯭ꯔꯁꯥꯎꯟꯗꯣ ꯂꯧꯔꯤꯅꯦ ꯃꯥꯅ ꯍꯥꯏꯔꯛꯄꯗꯣ꯫ ꯑꯩꯈꯣꯏꯅ ꯏꯁꯜꯂꯒ ꯑꯦꯁꯤꯁ ꯇꯧꯕꯒꯤ ꯋꯥꯅꯤ ꯑꯩꯈꯣꯏꯗꯤ ꯈꯪꯕ ꯅꯠꯇꯦꯕ ꯑꯦꯅꯥꯇꯣꯃꯤ ꯃꯌꯥꯝꯗꯣ ꯐꯤꯖꯣꯂꯣꯖꯤ ꯃꯌꯥꯝꯗꯣ ꯈꯪꯕ ꯅꯠꯇꯦꯗꯅ꯫
ꯎꯝ
ꯑꯗꯣ ꯃꯥꯅ ꯁꯤꯁꯦ ꯅꯣꯏ ꯈꯪꯐꯝ ꯊꯣꯛꯑꯕꯅꯦ ꯑꯩꯈꯣꯏꯁꯤꯕꯨ ꯑꯗꯨ ꯑꯣꯏꯇꯥꯔꯗꯤ꯫ ꯃꯥ ꯌꯥꯎꯗꯁꯨ ꯑꯜꯇ꯭ꯔ ꯁꯥꯎꯟꯗꯣ ꯑꯩꯈꯣꯏꯅ ꯑꯗꯨꯝ ꯌꯦꯡ ꯌꯥꯗ꯭ꯔꯥ ꯍꯥꯏꯕ ꯑꯗꯒꯤ ꯔꯤꯃꯥꯗꯁꯨ ꯌꯥꯝ꯫ ꯇꯧꯕꯅꯦ ꯔꯤꯇ꯭ꯔꯣꯕꯔꯇꯦꯠ ꯑꯦꯟꯇꯤꯚꯔꯇꯦꯠ ꯇꯧꯕꯒꯤ ꯇꯧꯕꯗꯣ꯫
ꯎꯝ꯫
ꯅꯣꯏ ꯅꯁꯥꯅ ꯁꯤ ꯎꯕꯗ ꯌꯨꯇꯦꯔ ꯆꯦꯔꯤ ꯇ꯭ꯔꯣꯕꯔꯇꯦꯠ ꯑꯗꯨꯗꯨ ꯈꯪꯒꯗꯕꯅꯤ ꯀꯃꯥꯏꯅ ꯈꯪꯗꯣꯏꯅꯣ ꯍꯥꯏꯕ꯫
ꯑꯩꯕꯨꯆꯦ ꯇꯤꯅꯥꯗꯒꯤ ꯅꯔꯁꯀꯤ ꯂꯥꯏꯔꯤꯛꯇꯣ ꯂꯧꯔꯒ ꯄꯥꯎ ꯑꯣꯏꯌꯦ ꯉꯔꯥꯡ ꯔꯤꯄꯣꯔꯠ ꯅꯝꯕ꯫ ꯍꯩꯇꯕꯩ ꯃꯇꯥꯡꯗꯣ ꯅꯣꯏ ꯃꯣꯏ ꯑꯦꯝ ꯕꯤ ꯕꯤ ꯑꯦꯁꯇꯨꯗꯤ ꯄꯥꯕ ꯍꯩꯔꯣꯏꯌꯦ꯫ ꯑꯩꯗꯤ ꯉꯔꯥꯡꯅꯦ ꯅꯣꯏ ꯃꯣꯏꯁꯦ ꯂꯣꯏ ꯆꯠꯈ꯭ꯔꯀꯥꯟꯗ ꯑꯩꯁꯦ ꯑꯃꯨꯛ ꯇꯣꯉꯥꯟ ꯀꯧꯜꯂꯑꯒ ꯃꯥꯁꯦ ꯐꯖꯅ ꯉꯥꯡꯉꯑꯦꯕꯀꯣ꯫ ꯑꯃꯨꯛ ꯀꯧꯁꯜꯂꯛꯄꯁꯤꯗ ꯑꯩꯅ ꯍꯥꯏꯌꯦ ꯈꯜꯂꯝꯃꯤꯁꯦ꯫ ꯌꯥꯝ ꯅꯨꯡꯉꯥꯏꯇ꯭ꯔꯒꯗꯤ ꯅꯣꯢ ꯄꯩꯁ ꯑꯃ ꯂꯧꯍꯧꯔꯣ ꯑꯩ ꯇꯣꯛꯑꯒꯦ ꯅꯨꯃꯤꯠ ꯍꯥꯞ꯫ ꯊꯞꯇꯥ ꯑꯃ ꯂꯥꯛꯑꯝꯃꯒ ꯑꯩ ꯂꯥꯛꯑꯔꯣꯏꯒꯦ ꯁꯤꯅꯤ ꯍꯥꯏ ꯍꯥꯏꯒꯦꯅ ꯆꯪꯕꯅꯦꯕ ꯈꯪꯕ꯭ꯔꯥ ꯑꯩꯁꯦ꯫ ꯑꯗꯨꯏ ꯃꯃꯥꯡꯗ ꯑꯍꯥꯟꯕ ꯀꯧꯁꯤꯜꯂꯛꯄꯗ ꯃꯥꯁꯦ ꯑꯩꯉꯣꯟꯗ ꯈꯨꯠꯀꯁꯦ ꯄꯥꯏꯔꯞ ꯆꯤꯡꯉꯒꯅꯦ ꯅꯪ ꯀꯔꯤ꯫ ꯑꯊꯥ ꯁꯥꯅꯤꯡꯉꯥꯏ ꯂꯩꯒꯦ ꯀꯥꯏꯅ ꯇꯧꯈ꯭ꯔꯦꯕ ꯈꯪꯕ꯭ꯔꯥ꯫
ꯑ ꯇꯣꯝꯃꯨꯔꯣ ꯇꯣꯝꯃꯨꯔꯣ ꯍꯥꯢꯃꯥ꯫
ꯑꯁꯦꯡꯕꯅꯦ ꯃꯥꯁꯦ ꯊꯤ ꯁꯥꯎꯅꯤꯡꯉꯝꯖꯥꯠꯅꯤ ꯈꯪꯕ꯭ꯔꯥ꯫ ꯃꯊꯥꯑ ꯁꯥꯒꯠꯂꯛꯄꯒꯤ꯫
ꯍꯣꯏ ꯃꯥꯒꯤ ꯃꯊꯣꯝ ꯃꯔ ꯈꯪꯗ꯭ꯔꯒ ꯇꯧꯕꯅꯦ ꯑꯗꯨꯅ ꯉꯔꯥꯡꯁꯦ ꯉꯔꯥꯡ꯫ ꯂꯣꯟ ꯑꯣ ꯅꯍꯥꯟ ꯑꯣꯏꯔ ꯃꯥꯜꯂꯦ ꯑꯗꯨꯗꯨꯅ꯫ ꯀꯩꯅꯣ ꯇꯧꯔꯦ ꯍꯥꯏꯕ ꯃꯥꯁꯦ ꯖꯦꯂꯤ ꯄꯦꯁꯦꯟꯁꯦ ꯄꯣꯖꯤꯁꯟ ꯌꯥꯝ ꯅꯨꯡꯉꯥꯏꯇꯦꯗꯅ ꯍꯟꯗꯛ ꯅꯨꯃꯤꯠ ꯍꯨꯝꯅꯤ ꯃꯔꯤꯁꯦ꯫ ꯑꯗꯨꯗꯨꯒꯤ ꯄꯣꯖꯤꯁꯟ ꯌꯥꯗꯕꯒꯤ ꯍꯦꯛ꯫ ꯇꯥꯏꯅꯐꯝ ꯈꯪꯗꯕꯤ ꯄꯦꯁꯦꯟꯁꯦ ꯌꯦꯡꯕꯒꯤ ꯂꯣꯏꯕ ꯈꯝꯕ ꯅꯥꯏꯗꯕꯒꯤ ꯑꯃ ꯁꯥꯎꯁꯨ ꯁꯥꯎꯅꯤꯡꯉꯒ ꯃꯥꯁꯦ꯫ ꯕꯣꯜ ꯌꯦꯡꯕꯅꯤꯅ ꯑꯍꯤꯡꯒ ꯇꯨꯝꯗꯕꯒꯤ ꯃꯁꯥꯗꯣ ꯋꯥꯕꯗꯨꯅꯦꯕ ꯈꯪꯕ꯭ꯔꯥ ꯑꯗꯨꯗꯨꯒꯤ ꯑ꯫ ꯀꯩꯅꯣ ꯑꯩꯈꯣꯏꯗ ꯑꯣꯏꯅ ꯑꯗꯨꯝ ꯇꯥꯏꯅꯐꯝ ꯊꯤꯕꯗꯣ ꯑꯗꯨꯅꯦ ꯇꯧꯔꯛꯏꯁꯦ ꯀꯩꯗꯧꯢ ꯈꯪꯕ꯭ꯔꯥ ꯌꯥꯝꯅꯣ꯫ ꯅꯤꯡ ꯃꯝ ꯌꯥꯎ ꯑꯗꯨꯏ ꯃꯃꯥꯡꯗ꯫ ꯑꯩꯈꯣꯏꯁꯦ ꯂꯣꯏ ꯁꯥꯎꯅꯤꯡꯉꯕꯅꯤꯀꯣ ꯃꯥꯅ ꯢꯁꯧ ꯂꯥꯡꯕꯁꯦ ꯑꯗꯨ ꯀꯣꯟꯅ ꯅꯣꯛꯅꯤꯡꯉꯦꯕ ꯀꯩ ꯅꯣꯛꯅꯤꯡꯉꯦ ꯑꯗꯨꯒ꯫ ꯃꯥꯅ ꯖꯦꯂꯤ ꯕꯣꯇꯜꯁꯦ ꯄꯥꯏꯔꯒ꯫ ꯖꯦꯂꯤꯁꯦ ꯃꯦꯠꯂꯒ ꯊꯝꯕꯁꯤꯗ ꯃꯐꯝꯁꯦ ꯆꯥꯗ꯭ꯔꯕ ꯃꯈꯨꯟꯁꯦ ꯆꯥꯗ꯭ꯔꯕ꯫ ꯑꯗꯨꯗꯒꯤ ꯃꯈꯨ ꯖꯦꯂꯤꯒꯁꯤ ꯌꯥꯎꯔꯤꯕꯅꯤꯀꯣ ꯑꯗꯨꯝ ꯐꯅꯌꯥꯝ ꯌꯥꯎꯔꯤꯕꯅꯤꯀꯣ ꯑꯗꯨꯗꯨꯒ꯫ ꯊꯝꯐꯝ ꯆꯥꯗꯕꯒꯤ ꯃꯊꯇ ꯏꯁꯧ ꯂꯥꯡꯉꯥ ꯄꯤꯁ ꯄꯥ ꯄꯤꯁ ꯄꯥ ꯀꯥꯝꯃꯒ ꯂꯥꯛꯇ ꯂꯧꯊꯣꯔꯑ ꯖꯤꯦꯂꯤꯕꯣꯠ꯫ ꯗꯣ ꯈꯪꯉꯕ ꯑꯩꯈꯣꯏꯁꯦ ꯃꯅꯤꯡꯗ ꯃꯑꯣꯡꯗꯣ ꯌꯦꯡꯉꯒ ꯑꯗꯨꯗꯨꯒ ꯖꯦꯂꯤꯕꯣꯠ꯫ ꯂꯪ ꯁꯦꯔꯛꯑꯦ ꯑꯗꯨꯒ ꯑꯁꯤ ꯅꯠꯇꯕ ꯑꯃ ꯄꯤꯔꯛꯎꯀ ꯇꯧꯔꯒ ꯑꯃ ꯑꯩꯈꯣꯏꯅ꯫ ꯐꯠꯇꯕ ꯍꯥꯞꯄꯒꯤ ꯇꯥꯏꯞꯇꯣ ꯑꯃꯨꯛ ꯇꯥꯏꯅꯔꯛꯄꯗꯣ꯫
ꯎꯝ꯫
ꯑꯗꯨꯁꯨ ꯑꯃꯨꯛ ꯇꯧꯔꯛꯑꯦ ꯑꯗꯨꯒ ꯃꯥꯒꯤ ꯑꯃ ꯂꯩꯕꯅꯦꯕ ꯃꯥꯅ ꯇꯧꯔꯤꯁꯦ ꯑꯩꯈꯣꯏꯁꯦ ꯁꯥꯎꯈ꯭ꯔꯦ꯫ ꯑꯩꯈꯣꯏꯅ ꯀꯩꯅꯣ ꯇꯧꯗꯕ ꯁꯣꯏꯗꯕ ꯄꯣꯠꯇ ꯉꯥꯡꯈꯔꯦ ꯈꯜꯂꯛꯑꯗꯤꯅꯤ ꯈꯪꯕ꯭ꯔꯥ꯫ ꯀꯧꯁꯤꯜꯂꯛꯑꯅꯤ ꯇꯞꯅ ꯉꯥꯡꯊꯔꯛꯑꯅꯤ ꯋꯥꯁꯦ꯫ ꯊꯦꯝꯕꯒꯤ ꯃꯑꯣꯡ ꯇꯧꯈꯠꯂꯛꯑꯅꯤ ꯑ ꯇꯧꯁꯟꯅꯔꯛꯑꯅꯤꯀꯣ꯫ ꯑꯗ ꯁꯨꯡꯅꯨꯡ ꯅꯨꯡꯁꯤꯗꯤ ꯑꯩꯗꯤ ꯌꯥꯝ ꯁꯥꯎꯅꯤꯡꯉꯕ ꯇꯥꯔꯒꯗꯤ ꯑꯗꯨꯝ꯫ ꯃꯥꯅ ꯉꯥꯡꯕꯒꯁꯦ ꯏꯊꯤ ꯅꯨꯡꯉꯥꯏꯅ ꯈꯨꯝꯗꯕꯤ ꯎ ꯑꯥꯗꯪ ꯍꯥꯏꯗꯤ ꯇꯨꯃꯤꯟꯅ ꯂꯩꯔꯒ ꯀꯩꯝꯇ ꯑꯦꯛꯁꯄ꯭ꯔꯦꯁꯟ ꯄꯤꯗꯕꯤꯗ꯫ ꯑ ꯇꯨꯃꯤꯟꯅ ꯂꯩꯕꯗꫭ ꯅꯣꯛꯁꯨ ꯅꯣꯛꯇꯕ ꯁꯥꯎꯁꯨ ꯁꯥꯎꯗꯕ ꯃꯥꯁꯦ ꯍꯥꯏꯐꯦꯠ ꯍꯥꯏꯐꯦꯠ ꯐꯩꯔꯞ ꯐꯩꯔꯞ ꯌꯦꯡꯉ ꯌꯦꯡꯉꯒ ꯋꯥꯁꯦ ꯉꯥꯡꯕ ꯍꯧꯔꯛꯑꯅꯤꯕ ꯍꯥꯏꯗꯤ ꯃꯥꯁꯦ ꯁꯥꯎꯔꯤꯔꯥ ꯀꯩꯅꯣ ꯐꯔꯕ ꯈꯣꯠꯂꯕ ꯆꯦꯛ ꯇꯧꯔꯤꯅꯦꯕꯀꯣ ꯑꯗꯨꯗꯨꯒ ꯋꯥꯒꯁꯦ ꯑꯃꯨꯛ ꯐꯥꯒꯤ ꯑꯣꯏ ꯋꫭꯏ ꯖꫭꯒꯥꯏ ꯋꫭꯏ ꯇꯧꯕꯃꯨꯛ ꯍꯧꯔꯛꯑꯅꯤꯀꯣ ꯑꯁ ꯄꯨꯔꯥ ꯈꯗ꯭ꯔꯛ ꯃꯄꯤꯅꯦꯃꯤ
ꯔꯤꯃꯗꯁꯨ ꯌꯥꯝ ꯇꯥꯏꯅꯈꯤꯕꯅꯦ
ꯇꯧꯕꯅꯦ
ꯅꯪꯁꯨꯅꯤ ꯀꯥꯏꯅ ꯇꯧꯗꯅ ꯑꯗꯨ ꫪꯤꯃꯥ ꯃꯛ ꯄꯥꯏꯔꯝꯗ꯭ꯔꯒ ꯁꯨ ꯍꯥꯏꯗꯤ ꯖꯨꯂꯤꯌꯥꯅ ꯄꯥꯏꯔꯝꯃꯁꯨ ꯆꯦꯒꯤ ꯇꯥꯛꯍꯣꯏꯅ ꯄꯥꯏꯔꯝꯃꯁꯨ ꯃꯣꯏꯗꯤ ꯇꯛ ꯇꯛ ꯀꯥꯏꯕꯗ ꯈꯪꯉꯦꯕ ꯈꯪꯕ꯭ꯔꯥ ꯔꯤꯃꯥ ꯏꯕꯥꯅꯤꯗꯤ ꯃꯥꯁꯨ ꯈꯔ ꯈꯪꯒꯨꯝ ꯈꯔ ꯈꯪꯗꯒꯨꯝ ꯏꯕꯥꯅꯤꯗꯨꯝ ꯃꯥꯟꯅꯩꯌꯦꯕ ꯈꯪꯕ꯭ꯔꯥ
ꯑꯩꯈꯣꯏꯁꯨ ꯃꯅꯨꯡꯗ ꯂꯩꯈꯤꯕꯁꯦ ꯑꯃꯨꯛꯀ ꯔꯤꯄꯣꯔꯠꯀꯤ ꯃꯇꯥꯡꯁꯦ ꯈꯪꯗꯦꯕ
ꯑꯗꯨ‌ ꯅꯣꯏꯅ ꯄꯨꯊꫭꯔꯛꯄ ꯔꯤꯄꯣꯠ ꯃꯌꯥꯝꯁꯦ ꯈꯪ꯭ꯕꯔꯥ ꯖꯨꯂꯤꯌꯥꯎꯋꯅ ꯄꯨꯊꯣꯔꯛꯄ ꯄꯥ ꯆ‌ꯦꯒꯤꯇꯥꯅ ꯀꯦꯁ ꯄꯥꯏꯔꯛꯄ ꯃꯇꯝꯗ ꯊꯦꯡꯅꯔꯛꯄ ꯃꯌꯥꯝꯁꯦ ꯃꯣꯏꯅ ꯍꯦꯟꯅ ꯍꯥꯏ ꯈꯤꯇꯪ ꯈꯪ ꯇꯥꯏꯞ ꯇꯧꯖꯩꯌꯦꯕ ꯈꯪꯕ꯭ꯔꯥ ꯑꯩꯉꯣꯟꯗꯁꯨ ꯇ ꯑꯩꯉꯣꯟꯗ ꯄꯕꯠꯂ ꯍꯥꯏꯔꯛꯄꯗꯁꯨ ꯇꯥꯕꯗꯣ ꯏꯃꯥꯍꯣꯏꯗꯤ ꯃꯥꯔꯒ ꯁꯤ ꯀꯩꯅꯣꯝꯗꯤ ꯍꯥꯏꯕ ꯑꯃ ꯂꯩꯕꯅꯦ ꯍꯥꯏꯔ ꯊꯣꯛꯂꯛꯑꯦꯕ
ꯃꯣꯏꯗꯤ ꯆꯍꯤꯗꯨ ꯑꯃꯨꯛꯇ ꯅꯤꯄꯥꯜ ꯃꯥꯄꯜ ꯇꯔꯥ ꯊꯕꯛ ꯇꯧꯔꯛꯑꯕ ꯀꯥꯡꯕꯨ ꯉꯥꯛꯇꯅꯤꯗꯅ ꯃꯣꯏꯒꯗꯤ ꯑꯩꯈꯣꯏꯒ ꯃꯥꯅ ꯉꯝꯗꯦꯕ ꯑꯩꯈꯣꯏꯗꯤ ꯆꯍꯤ ꯑꯩꯗꯤ ꯆꯍꯤ ꯃꯔꯤ ꯍꯦꯜꯂꯛꯇ ꯉꯥꯏꯔꯤꯕ ꯊꯕꯛ ꯇꯧꯔꯤꯗꯣ ꯑꯗꯨꯗꯨꯅ ꯀꯥꯏꯗ ꯀꯃꯥꯏꯅ ꯇꯧꯗꯣꯏꯅꯣꯗꫭ ꯍꯥꯏꯗꯤ ꯌꯥꯎꯔꯤꯗꯣ ꯀꯔꯝꯕ ꯃꯄꯥꯗ ꯁꯤ ꯍꯥꯞꯀꯦꯗꯣ ꯈꯪꯗꯦꯕ ꯑꯩꯈꯣꯏꯗꯤ ꯑꯗꯨꯅ ꯔꯤꯄꯣꯔꯠꯁꯦ ꯀꯩꯅꯣ ꯇꯧꯔꯀꯥꯟꯗ ꯑꯗꯨꯅ ꯑꯥꯎ ꯇꯥꯍꯟꯅꯤꯡꯉꯛꯏꯗꯣ ꯑꯩꯅ ꯍꯥꯏꯗꯤ ꯃꯥꯗꯤ ꯀꯨꯏꯔꯦꯗꯅ ꯑꯗꯨꯗꯨꯅ ꯑꯩꯈꯣꯏꯅ ꯑꯃꯨꯛ ꯍꯥꯏꯕꯗꯅ ꯃꯥꯅ ꯑꯃꯨꯛ ꯁꯠ ꯁꯠ ꯈꯪꯕ ꯈꯪꯕ ꯍꯥꯏꯗꯤ ꯑꯥꯎ ꯁꯨꯃꯥꯏꯅ ꯇꯧꯕ ꯑꯃ ꯂꯩꯕ꯭ꯔꯥ ꯍꯪꯕ ꯃꯇꯝ ꯃꯇꯝꯗ ꯃꯥꯗꯤ ꯍꯥꯟꯅꯗꯩ ꯆꯤꯟꯐꯥ ꯄꯨꯔ ꯂꯩꯕꯩ ꯇꯥꯏꯞꯇ ꯇ ꯍ ꯂꯩꯕꯅꯦ ꯍꯥꯏꯔꯛꯑꯒ ꯑꯗꯨꯝ ꯊꯤꯔꯛꯄꯗꯣ ꯅꯪꯒꯤꯅ ꯑꯃꯨꯛ ꯅꯧꯔꯤꯕꯅꯤꯅ ꯑꯗꯨ ꯈꯪꯕ ꯅꯠꯇ꯭ꯔꯤꯗꯣ ꯑꯗꯨꯗꯨꯅ ꯅꯪꯉꯣꯟꯗ ꯑꯩꯅ ꯁꯤꯁꯦ ꯁꯨꯃꯥꯏꯅ ꯇꯧꯕ ꯂꯩꯈꯤꯕ꯭ꯔꯥ ꯍꯥꯏ ꯀꯥꯟꯗ ꯈꯪꯗꯦꯅꯦ ꯑꯩꯁꯨ ꯍꯥꯏꯗꯣꯏꯅꯦ ꯉꯥꯎꯗꯣꯏꯅꯦꯕ ꯅꯪꯁꯨ ꯑꯃꯨꯛꯀ
ꯍꯣꯏꯕꯥ ꯍꯥꯟꯅꯗꯩ ꯑꯗꯨꯝ ꯇꯣꯏꯅ ꯊꯦꯡꯅꯗ꯭ꯔꯒꯗꯤ ꯅꯧꯅ ꯊꯦꯡꯅꯔꯛꯑꯗꯤ ꯉꯥꯎꯋꯦꯕ ꯂꯤꯝꯁꯀꯤ ꯅꯝꯐꯝ ꯍꯥꯏꯁꯤ ꯂꯤꯝꯁ ꯀꯤ ꯅꯝꯕꯝꯁꯤꯗ ꯅꯝꯕꯅꯦ ꯁꯤꯗꯤ ꯈꯪꯉꯦꯕꯀꯣ ꯑꯗꯣ ꯃꯥ ꯍꯥꯏꯅꯤꯡꯉꯤ ꯄꯣꯠꯁꯦ ꯁꯤ ꯂꯧꯊꯣꯛ ꯅ ꯑꯗꯨꯝꯗ ꯈꯪꯗꯕꯅꯤ ꯉꯥꯎꯋꯦꯅ ꯔꯥꯏꯠ ꯈꯛꯇꯪ ꯏꯔ ꯄꯤꯔꯛꯏꯅꯦꯕꯀꯣ ꯑꯗꯨꯒ ꯂꯦꯞ ꯍꯥꯄꯛꯇꯦꯌ‌ꯦ ꯈꯪꯕ꯭ꯔꯥꯥ ꯔꯥꯏꯠ ꯅꯦꯕ ꯃꯥ ꯏꯔꯥ ꯄꯤꯔꯛꯏꯁꯤꯅ ꯂꯦꯞ ꯍꯥꯞꯄꯛꯇꯦꯌꯦ
ꯑꯥ ꯃꯥꯅ ꯁꯦꯡꯅ ꯏ ꯏꯒꯗꯕ ꯅꯤꯌꯣꯝ ꯆꯨꯝꯅ ꯑꯩꯈꯣꯏ ꯈꯪꯗ꯭ꯔꯕꯗꯨꯗꯤ ꯃꯥꯅ ꯏꯅꯤꯡꯉꯤꯕ ꯋꯥꯍꯩꯗꯣ ꯂꯦꯐ ꯔꯥꯏꯠ ꯀꯩꯅꯣꯗꯣ ꯁꯦꯝꯗꯣꯛꯑ ꯄꯤꯕꯤꯔꯛꯑꯒꯗꯤ ꯑꯩꯈꯣꯏꯁꯨ ꯑꯥꯏꯗꯤꯌꯥꯗꯣ ꯂꯩꯍꯧꯗꯅ ꯃꯇꯨꯡꯗ
ꯎꯝ ꯑꯗꯣ ꯑꯥꯏꯗꯤꯌꯥꯗꯨꯅ ꯑꯩꯅ ꯄꯨꯊꯣꯛꯑꯣꯌ‌ꯦ ꯃꯥꯅ ꯑꯩꯉꯣꯟꯗ ꯍꯥꯏꯔꯤꯁꯤꯅ
ꯏꯁ ꯑꯩꯈꯣꯏꯁꯦ ꯀ꯭ꯔꯤꯌꯦꯇꯤꯞꯁꯨ ꯑꯃꯨꯛ ꯑꯣꯏꯗꯣꯔꯤꯕꯅ
ꯍꯣꯏ ꯍꯣꯏ ꯍꯣꯏ ꯍꯣꯏ ꯍꯣꯏ ꯑꯗꯨꯅꯤ ꯃꯥꯅ ꯑꯩꯉꯣꯟꯗ ꯀꯣꯟꯅ ꯀꯧꯁꯜꯂꯒ ꯍꯥꯏꯔꯤꯁꯦ ꯁꯠ ꯌꯦꯡꯕꯗ ꯄꯣꯠꯁꯦ ꯈꯪꯒꯗꯧꯅꯤ ꯅꯣꯏꯁ ꯁꯤꯗꯁꯤ ꯑꯩꯈꯣꯏ ꯍꯥꯏꯅꯤꯡꯉꯁꯤ ꯁꯤ ꯑꯥꯔꯝꯁꯤ ꯌꯥꯏ ꯐꯣꯔ ꯑꯥꯝꯁꯤ ꯌꯥꯗ꯭ꯔꯤꯅꯦ ꯔꯥꯏꯠꯅꯤ ꯌꯥꯗ꯭ꯔꯤꯁꯦ ꯑꯗꯨꯗꯤ ꯂꯦꯐꯇꯤ ꯅꯣꯔꯃꯦꯜ ꯑꯣꯏꯔꯤꯁꯦ ꯅꯣꯏ ꯅꯀꯣꯛꯇꯣ ꯊꯣꯛꯇꯕ꯭ꯔꯥꯌ‌ꯦ ꯈꯪꯕ꯭ꯔꯥ
ꯑ ꯑꯗꯨꯒꯅꯦ ꯌꯥꯝ ꯁꯥꯎꯅꯤꯡ ꯁꯥꯎꯅꯤꯡꯕ ꯌꯥꯎꯕꯅꯦ ꯅꯪ ꯈꯪꯗꯕꯩꯅꯦ ꯑꯗꯣ ꯑꯩꯅ ꯁꯣꯏꯕ ꯄꯣꯠꯇꯣ ꯑꯩ ꯉꯥꯡꯉꯛꯄ ꯑꯣꯏꯔꯒꯗꯤ ꯑꯩ ꯑꯗꯨꯝ ꯑꯩꯅ ꯑꯗꯨꯝ ꯑꯩ ꯇꯧꯈꯔꯦ ꯁꯣꯏꯈ꯭ꯔꯦ ꯑꯗꯨꯝ ꯍꯥꯏꯗꯤ ꯑꯩ ꯏꯁꯥꯅ ꯌꯥꯖꯕꯗꯣ ꯑꯗꯒꯤ ꯑꯗꯨꯝ ꯍꯩꯃꯥ ꯑꯩ ꯀꯩꯅꯣ ꯇꯧꯔ ꯁꯣꯏꯔ ꯃꯥꯜꯂꯦ ꯍꯥꯏꯔꯒ ꯑꯗꯨꯝ ꯅꫭꯛꯊꯣꯛꯇꯅ ꯈꯣꯠꯇꯅ ꯑꯗꯨꯝ ꯇꯣꯛꯑꯦꯕꯀꯣ ꯑꯗꯨꯗꯨꯒ ꯑꯩꯅ ꯁꯨꯡꯇꯧ ꯇꯧꯗꯕ ꯑꯩꯉꯣꯟ ꯇꯥꯏꯅꯔꯛꯇꯣꯏꯅꯤꯀꯣ ꯍꯥꯏꯗꯤ ꯃꯔꯤ ꯁꯨꯡꯂꯩ ꯂꯩꯅꯗꯕ ꯄꯣꯠꯁꯦ ꯑꯩꯅ ꯃꯅꯥꯛꯇ ꯄꯥꯏꯔ ꯂꯩꯕꯅꯤꯅ ꯑꯩꯅ ꯇꯧꯕꯩ ꯇꯥꯏꯞꯇ ꯇꯥꯏꯅꯔꯛꯀꯗꯣꯏꯅꯦꯕ ꯑꯩ ꯅꯣꯡꯃ ꯑꯗꯨꯗ ꯀꯞꯄ ꯌꯥꯎꯈ꯭ꯔꯕꯅꯦꯅ ꯀꯞꯄ ꯍꯥꯏꯗꯤ ꯃꯥꯏ ꯃꯃꯥꯡꯗꯅꯠꯇꯕꯤ ꯑꯃ ꯁꯥꯎꯅꯤꯡ ꯍ‌ꯦꯃꯟꯕꯒꯤ ꯇꯧꯐꯝ ꯈꯪꯗꯕꯒꯤ ꯑꯩꯁꯦ ꯑꯃ ꯏꯁꯖꯦ ꯀꯥꯕ ꯍꯦꯟꯃꯜꯂꯛꯄꯒꯤ ꯀꯞꯄꯒ ꯈꯥꯡꯕ ꯍꯥꯏꯗꯣ ꯑꯗꯨꯃꯥꯏꯅ ꯇꯧꯕ ꯌꯥꯎꯈ꯭ꯔꯕꯅꯦ ꯋꯥꯁꯔꯨꯝ ꯆꯪꯉꯒ ꯑꯗꯨꯝ ꯍꯥꯏꯗꯤ ꯃꯥꯅ ꯃꯥꯅ ꯉꯥꯡꯕꯒꯤ ꯀꯞꯄ ꯈꯣꯠꯄ ꯑꯗꯨꯃꯥꯏꯅ ꯂꯣꯏ ꯈꯟꯕꯅꯦꯕ ꯃꯤ ꯃꯌꯥꯝꯁꯦ ꯑꯗꯣ ꯁꯥꯎꯅꯤꯡꯕ ꯍꯦꯃꯠꯂꯛꯄꯒꯤꯅꯦꯕ ꯏꯁꯦ ꯀꯥꯔꯛꯄ
ꯎꯝ ꯑꯩꯅ ꯂꯥꯛꯄ ꯅꯧꯔꯤꯀꯥꯟꯗꯁꯨ ꯄꯜꯂ‌ꯦ ꯃꯌꯥꯝꯁꯤꯡꯁꯦ ꯋꯥꯁꯔꯨꯝ ꯆꯪ ꯆꯪ ꯀꯞ ꯄꯅꯦꯌꯦ ꯑꯩꯉꯣꯟꯗ ꯍꯥꯏꯅꯦ ꯃꯥꯅ
ꯀꯞꯄꯤꯗꯣ ꯈꯣꯏꯗꯧꯁꯦ ꯁꯥꯎꯅꯤꯡꯕꯗꯕꯒꯤ ꯑꯃ ꯑꯩꯈꯣꯏꯁꯨ ꯏꯁꯁꯦ ꯀꯥꯈꯠꯂꯛꯄꯒꯤ ꯉꯝꯃꯛꯇꯕꯒꯤ ꯏꯊꯟꯇ ꯐꯨꯗꯣꯛꯐꯝ ꯈꯪꯗꯕꯩ ꯇꯧꯔꯤꯅꯦꯕ ꯅꯨꯡꯁꯤꯗꯕ ꯌꯥꯎꯅ ꯊꯤ ꯊꯤ ꯅꯨꯡꯁꯤꯗꯕꯎ
ꯀꯞ ꯀꯞꯇꯅ ꯅꯣꯏ ꯈꯥꯡꯗꯤ ꯈꯥꯡꯉꯦ ꯑꯩꯗꯤ ꯑꯩꯗꯤ ꯁꯨ ꯀꯞ ꯀꯞꯄꯣꯏ ꯑꯗꯨꯝ ꯑꯩꯗꯤ ꯊꯣꯛꯈꯤꯅꯤ
ꯈꯥ ꯑꯩꯈꯣꯏꯅꯅꯦ ꯁꯨꯝ ꯑꯩꯈꯣꯏ ꯀꯩꯅꯣ ꯇꯧꯗꯕꯩꯅ ꯊꯕꯛ ꯑꯇꯩ ꯃꯐꯝ ꯆꯥꯕꯁ‌ꯦ ꯌꯦꯡꯉꯨꯔꯀꯥꯟꯗ ꯎꯝ ꯁꯨꯝ ꯑꯩꯈꯣꯏꯅ ꯇꯣꯧꯕꯄ ꯀ꯭ꯅꯤꯛꯀꯤ ꯌꯦꯡꯉꯀꯥꯟꯗ ꯇꯣꯂꯣꯞꯁꯦ ꯍꯦꯛꯇ ꯅꯨꯡꯉꯥꯏ ꯇꯕꯗꯣ ꯑꯗꯨꯝ ꯊꯦꯡꯅꯕ ꯑꯗꯒꯤ ꯍꯣꯁꯄꯤꯇꯥꯜꯗ ꯇꯧꯔꯒꯦꯅ ꯍꯣꯁꯄꯤꯇꯥꯜ ꯇꯧꯐꯝ ꯂꯩꯇꯕꯗꯤ ꯅꯠꯇꯦ ꯂꯩꯌꯦꯕꯀꯣ
ꯅꯣꯏ ꯍ‌ꯣꯁ ꯉꯥꯏꯈꯣꯕ ꯉꯥꯏꯈꯣꯕ ꯅꯣꯏ ꯍꯣꯁꯄꯤꯇꯥꯜ ꯇꯧꯕꯕꯨꯗꯤꯅꯦ ꯉꯥꯏꯈꯣꯕ ꯏꯪꯂꯦꯟꯗ ꯂꯩꯁꯤꯅꯗꯤ ꯌꯥꯝ ꯊꯤꯅ ꯐꯩ ꯎꯝ
ꯈꯣꯟꯊꯤ ꯈꯔ ꯆꯥꯖꯔꯁꯨ ꯃꯥ ꯏꯁꯧ ꯈꯔ ꯆꯥꯖꯔꯁꯨꯅꯅꯦ ꯂꯩꯔꯤꯁꯦ ꯃꯠ ꯇꯝꯖ‌ꯦ ꯃꯇꯝꯖꯤꯖꯨ ꯑꯩꯈꯧꯏ ꯑꯇ‍ꯣꯞꯄ ꯊꯕꯛ ꯆꯠꯄ ꯅꯪꯗ꯭ꯔ ꯑꯗꯒꯤ ꯃꯥꯏ ꯇ‍ꯣꯂ‌ꯣꯞ ꯃꯇꯝ ꯆꯥꯡ